ꯋꯥꯔꯜ ꯀꯞ ꯃꯅꯨꯡꯒꯤꯅꯦ ꯑꯩꯈꯣꯏ ꯃꯅꯤꯄꯨꯔꯁꯤꯗꯅꯦ ꯃꯤ ꯌꯥꯝ ꯅꯨꯡꯁꯤ ꯁꯤ ꯅꯠꯇ꯭ꯔꯦ ꯁꯥꯟꯅꯕꯅ ꯃꯤ ꯃꯔꯝꯗ
ꯀꯥꯏꯅꯦ ꯊꯥꯡꯅꯦꯅꯗꯧꯕꯛꯇꯪ ꯉꯥꯏꯅꯔꯦ
ꯑꯁꯤ ꯋꯥꯔꯜ ꯀꯞꯇꯗꯤ ꯌꯥꯝ ꯅꯨꯡꯁꯤꯅꯗ
ꯑꯗꯣ ꯑꯇꯩꯗꯤ ꯀꯅꯥꯗꯦ ꯃꯔꯣꯝꯃꯦ ꯁꯤꯗꯤ ꯑꯅꯤꯗꯨ ꯌꯦꯟꯗ꯭ꯔꯕ ꯐꯨꯅꯗ‌ꯩꯗ ꯈꯥꯛꯑꯦꯕ ꯑꯐꯥꯎ ꯑꯐꯥꯎ ꯃꯌꯥꯝꯁꯦ ꯃꯃꯤꯡ ꯈꯛꯇ ꯄꯟꯗ꯭ꯔꯦꯕ
ꯃꯤꯅ ꯃꯣꯏ ꯃꯣꯏꯅ ꯑꯗꯨꯃꯥꯏꯅ ꯇꯧꯋꯤꯗ ꯃꯤꯅ ꯈꯪꯕꯤꯗꯧꯁꯨ ꯅꯠꯇꯦ ꯃꯤꯗꯤ ꯑꯗꯨꯝ ꯊꯦꯡꯉ ꯊꯦꯡꯅꯅ ꯍꯔꯥꯎꯒ ꯑꯗꯨꯝ ꯂꯣꯏ ꯂꯩ ꯇꯤꯟꯅꯩ ꯍꯥꯏꯕ ꯃꯣꯏꯅꯦ
ꯑꯗꯨꯅꯤ ꯍꯥꯏꯗꯤ ꯁꯞꯄꯣꯔꯠ ꯇꯧꯐꯝ ꯊꯣꯛꯐꯝ ꯇꯧꯅꯗꯦꯕ ꯍꯦꯛꯇꯥ ꯃꯨꯈꯥꯏ ꯉꯥꯏꯥꯛꯇ ꯀꯧꯅꯗꯕ ꯐꯤꯕꯝ ꯑꯃ ꯂꯩꯅꯩꯑꯕ
ꯋꯥꯔꯜ ꯀꯞ ꯇꯔ ꯍ ꯈ ꯋꯥꯔꯜ ꯀꯞꯇꯤ ꯂꯣꯏꯈꯔꯦ ꯃꯅꯤꯄꯨꯔ ꯏꯔꯥꯡꯗꯤ ꯂ ꯂꯧꯗꯔ꯭ꯤ
ꯑꯗꯩ ꯄꯩꯁꯥ ꯄꯩꯁꯥ ꯐꯩꯅꯥꯌꯝ ꯃꯥꯡꯅꯕꯁꯨ ꯌꯥꯎꯔꯛꯑꯒꯅꯤ
ꯌꯥꯎꯗ
ꯄꯩꯁꯥ ꯊꯥꯅꯕꯗ ꯍꯥꯏꯗꯤ ꯑꯗꯨꯗꯤ ꯅꯨꯄꯤꯉꯩꯗꯤ ꯈꯪꯗꯦ ꯅꯨꯄꯤ ꯅꯨꯄꯤꯗꯤ ꯈꯔ ꯐꯩꯌꯦꯕ ꯅꯨꯄꯥꯉꯩꯁꯤꯅꯦ ꯍꯧꯗꯛ ꯁꯤ ꯃꯥꯏ ꯃꯥꯏ ꯄꯨꯡꯕꯨꯗ ꯑꯅꯤ ꯂꯩꯅꯔꯤꯁꯦ
ꯎ ꯄꯩꯁꯥ ꯃꯥꯡꯉꯕꯅꯤꯅ ꯌꯦ ꯑꯗꯨ ꯑꯗꯨꯝ ꯂꯩꯍꯤ
ꯏꯁ ꯑꯦ ꯃꯥ ꯌꯦꯡꯕꯗꯨꯅꯦ ꯅꯨꯡꯉꯥꯏꯈ꯭ꯔꯕꯖꯥꯠꯅꯦ ꯍꯧꯖꯤꯛ ꯕꯣꯜꯒꯤ ꯐꯦꯁꯕꯨꯛ ꯁꯤꯗ ꯆꯪꯕꯈꯨꯗꯤꯡꯒꯤ ꯈꯠꯟꯅꯔꯤ ꯃꯌꯥꯝꯁꯦ
ꯏꯕꯦꯝꯃꯥ ꯏꯟꯁꯇ ꯀꯩ ꯀꯩꯗꯅꯦ ꯇꯣꯅꯥꯜꯗꯣ ꯔꯤꯜꯁ ꯊꯦꯡꯅꯔꯦ ꯆꯪꯉꯨꯔꯅꯤ ꯑꯗꯩ ꯆꯠꯊꯔꯕ ꯃꯌꯥꯝ ꯑꯃ ꯑꯗꯩꯗꯤ ꯃꯦꯁꯤ ꯈꯔꯒꯂꯦ ꯆꯪꯉꯨꯔꯅꯤ ꯔꫭꯅꯥꯜꯗꫭ ꯐꯦꯜꯅꯤꯅ ꯁꯤꯊꯥꯔꯝꯃꯅꯤ ꯄꯦꯂꯕꯅꯤꯅꯦ
ꯃꯣꯏꯅ ꯈꯠꯅꯅꯤꯡꯕꯒꯤ ꯆꯥꯡꯁꯦ ꯃꯤꯒꯤ ꯁꯦꯂꯦꯕ꯭ꯔꯤꯇꯤ ꯀꯥꯡꯕꯨꯅ ꯊꯥꯒꯠꯂꯛꯏꯕ ꯄꯣꯁꯇꯨꯕꯨ ꯀꯃꯦꯟꯗꯨꯕꯨ ꯍꯦꯛ ꯈꯠꯅꯩ ꯏꯕꯦꯝꯃꯥ ꯖꯥꯠ ꯖꯥꯠꯅꯦ
ꯃꯅꯤꯄꯨꯔꯗꯅ ꯈꯤꯠ ꯃꯍꯦꯜꯂꯦ ꯍꯥꯏꯕ
ꯑ ꯑꯁ ꯑꯗꯩ ꯅꯨꯄꯤꯉꯩꯒꯤꯅ ꯑꯃꯨꯛꯅ ꯀꯩꯗ ꯀꯩꯗ ꯐꯨꯅꯗꯦꯗ ꯈꯥꯛꯏ ꯈꯪꯕ꯭ꯔꯥ ꯀꯦꯕꯔꯣ ꯐꯖꯩ ꯊꯤꯕꯅꯤ ꯈꯥꯟꯅꯕ ꯁꯤ ꯃꯌꯥꯝꯁꯦ ꯌꯦꯡꯕꯗꯅꯦ ꯑꯗꯨꯝ ꯁꯛ ꯐꯖꯗ꯭ꯔꯁꯨ ꯌꯥꯏꯅ ꯈꯜꯂꯦ ꯍꯥꯏꯕ
ꯑ
ꯃꯣꯏ ꯈꯠꯅꯕꯁꯨꯗ ꯎꯕꯗ
ꯑꯁ ꯀꯥꯏꯗꯩꯅꯣ ꯍꯧꯖꯤꯛ ꯕꯣꯜ ꯑꯣꯏꯔꯁꯨ ꯑꯗꯨꯝ ꯈꯠꯅꯅꯒꯤꯅꯤ
ꯍꯅꯦꯅ ꯍꯉ꯭ꯔ
ꯈꯠꯅꯅꯤ ꯌꯥꯝ ꯋꯥꯠꯂꯤ
ꯋꯥꯂꯀꯞꯄꯨ ꯃꯅꯤꯄꯨꯔꯒꯤ ꯑꯣꯏꯅ ꯌꯦꯡꯕꯤꯗꯅ ꯁꯤ ꯁꯤꯟꯕꯤꯔꯅꯣ ꯑꯗꯣ ꯃꫭꯏꯕꯥꯅꯤ ꯃꯦꯁꯤꯒ ꯔꫭꯅꯥꯜꯗꫭꯒꯥ
ꯑꯗꯣ ꯍꯟꯗꯛꯇꯤ ꯃꯣꯏ ꯀꯩꯅꯣꯉꯩ ꯂꯣꯏꯅ ꯂꯣꯏꯈ꯭ꯔꯗꯕꯅꯤꯅ ꯀꯣ ꯃꯊꯪ ꯃꯊꯪꯒꯤ ꯁꯔꯨꯛꯇꯣ ꯑꯃꯨꯛ ꯈꯍꯟ ꯑꯗꯨꯅ ꯍꯟꯗꯛꯀꯤ ꯂꯣꯏꯅ ꯍꯟꯗꯛꯀꯤꯁꯤꯉꯩꯁꯤ ꯑꯃꯨꯛ ꯌꯥꯎꯅꯔꯣꯏꯗꯕ ꯃꯊꯪꯒꯤꯗ ꯑꯃꯨꯛ ꯇꯧꯔꯛꯄꯗꯅꯦ ꯈꯔ ꯈꯪꯕ ꯈꯔ ꯃꯃꯤꯡ ꯀꯪꯉꯧꯕ ꯃꯤꯅ ꯅꯨꯄꯤꯒꯤꯅ ꯈꯔ ꯌꯦꯡꯗꯧꯉꯣꯏꯔꯦ ꯑꯅꯝꯕꯅ ꯌꯦꯡꯉꯣꯏ ꯅꯨꯄꯤꯁꯨ ꯌꯦꯡꯉꫭ
ꯌꯦꯡꯉꯔꫭꯏꯌꯦ ꯑꯅꯧꯕꯁꯤꯗꯤ ꯃꯃꯤꯡ ꯀꯌꯥ ꯈꯪꯗꯦꯕ
ꯑꯦꯁ ꯑꯩꯒꯤ ꯐꯦꯁꯕꯨꯛꯁꯤꯗ ꯅꯨꯄꯤꯁꯨ ꯃꯦꯁꯤ ꯔꯣꯅꯜꯂꯣ ꯈꯠꯅꯕꯗ ꯐꯤꯕꯝ ꯑꯃ ꯅꯨꯁꯤꯅꯗꯔꯦ
ꯑꯥꯍꯥ ꯑꯥꯍꯥ
ꯑꯦꯁꯦ ꯃꯥꯏ ꯃꯥꯏ ꯑꯣꯟꯁꯤꯟꯅꯔꯒꯅꯦ ꯑꯩꯍꯥꯛꯇ ꯍꯥꯛ ꯊꯦꯡꯅꯕꯁꯤ ꯃꯉꯥꯏꯔꯦꯗ ꯏꯕꯦꯝꯃꯥ ꯑꯃ ꯐꯨꯠꯅꯥꯗꯇ ꯈꯥꯏ ꯑꯦꯞ ꯕꯤ ꯗꯕꯨ
ꯅꯗꯨꯗꯣ ꯑꯗꯨꯏ ꯑꯗꯨꯏꯗꯃꯛꯇ ꯃꯔꯩ ꯌꯦꯠꯅꯅꯕꯒꯤꯗꯃꯛꯇ ꯃꯦꯁꯤꯅ ꯒꯣꯜ ꯀꯌꯥ ꯆꯟꯕ ꯔꯣꯅꯥꯜꯗꯣꯅ ꯀꯔꯤ ꯀꯔꯤ ꯑꯦꯋꯥꯔꯗ ꯐꯪꯕ ꯀꯥꯏ ꯊꯑꯣꯏ ꯆꯪꯉꯜꯂꯣꯏ ꯁꯤꯟꯅꯔꯝꯗꯣꯏꯅꯦꯕ
ꯑꯗꯨꯅꯦ ꯏꯕꯦꯝꯃ ꯖꯖꯥꯠꯅꯤꯀꯣ
ꯑꯩꯈꯣꯏꯅ ꯏꯐ ꯐꯩꯗ ꯃꯌꯥꯝ ꯀꯨꯝꯍꯩ ꯌꯦꯡꯉ ꯀꯔꯤꯝ ꯍꯥꯏꯔ ꯇꯨꯃꯤꯟꯗꯣꯏꯕ
ꯑꯌꯦꯡꯕ ꯑꯈꯣꯏꯁꯨꯅꯤ ꯏꯕꯦꯃ ꯑꯗꯨꯝ ꯈꯥꯟꯅꯕ ꯍꯧꯖꯤꯜꯂꯦ ꯁꯤꯌꯔꯒ ꯇꯧꯔꯨ ꯌꯥꯕ ꯅꯗꯦ ꯑꯗꯨꯅ ꯍꯟꯗꯛꯇ ꯑꯩ ꯕꯣꯒ ꯑꯝꯇ ꯁꯦꯌꯔ ꯇꯧꯖꯔꯣꯏ ꯇꯨꯃꯤ ꯂꯩꯖꯔꯝ ꯁꯤꯌꯥꯔ ꯍꯦꯛ ꯇꯧꯔꯨꯕꯗꯅꯦ ꯀꯃꯦꯟꯗꯅꯦ ꯃꯥꯏ ꯃꯥꯏꯌꯦ ꯉꯥꯡꯅꯔꯛꯇꯧ ꯃꯌꯥꯝꯗꯣ
ꯎꯝ
ꯕꯣꯜ ꯕꯣꯜ ꯄꯩꯁꯥꯟꯅꯔꯒ ꯑꯣꯏꯅ ꯄꯩꯁꯥ ꯈꯣꯝꯃꯁꯤꯔꯥ ꯈꯪꯗꯦ
ꯏꯕꯦꯝꯃ ꯀꯅꯥꯅ ꯊꯣꯏꯅꯤꯁꯨ ꯈꯪꯗꯕꯗ ꯄꯩꯁꯥꯗꯨ
ꯑꯩꯉꯣꯟꯗ ꯑꯃꯨꯛ ꯀꯅꯥꯅ ꯊꯥꯔꯛꯀꯅꯤ ꯑꯩꯗꯤ ꯃꯥꯡꯕ ꯁꯔꯨꯛꯇꯨ ꯑꯣꯏꯕꯅꯦ ꯑꯗꯣ ꯌꯥꯔꯦ ꯑꯈꯣꯏ ꯑꯩꯈꯣꯏꯕꯨꯨꯡꯑꯣ ꯍꯣꯏꯒꯗ꯭ꯔꯦ ꯆꯦ ꯀꯩꯅꯣꯒꯤ ꯇꯧꯕ ꯃꯦꯁꯤꯒꯤ ꯇꯥꯕꯗꯨꯃꯤ ꯔꯣꯅꯥꯜꯗꯣꯒ ꯄꯩꯁꯥ ꯊꯥꯅꯁꯤꯅ ꯀꯅꯥ ꯉꯝꯃꯤꯁꯤ ꯑꯩꯅ ꯀꯌꯥ ꯊꯥꯅꯁꯤ ꯂꯨꯄꯥ ꯇꯔꯥ ꯍꯥꯏ
ꯑꯣ ꯑꯗꯨꯕ ꯇꯔꯥ ꯊꯅ ꯂꯨꯄꯥ ꯇꯔꯥ ꯊꯥꯗꯨꯏꯕ
ꯑꯣ ꯑꯉꯥꯡꯗꯣꯅ ꯑꯩꯉꯣꯟ ꯇꯔꯥ ꯊꯥꯅꯁꯤꯔꯦ ꯑꯩꯌꯦ
ꯑꯣ
ꯑꯩꯁ ꯌꯨꯝꯃꯟ ꯇꯔꯥ ꯇꯔꯥ ꯊꯥꯅꯔꯑꯗꯤ ꯌꯥꯡꯈꯩ ꯍꯨꯝꯐꯨꯇꯁꯨ ꯐꯪꯅꯤ
ꯎꯝ ꯂꯨꯄꯥ ꯌꯥꯡꯈꯩ ꯍꯨꯝꯐꯨꯒꯤ ꯗꯃꯛꯇ ꯎꯝ
ꯑꯉꯥꯡꯒ ꯊꯥꯅꯍꯧꯕꯨ ꯀꯩꯅꯣꯅꯦ ꯑꯉꯥꯡ ꯀ꯭ꯂꯥꯁ ꯐꯣꯔ ꯐꯥꯏꯚꯀ ꯊꯥꯅꯕꯕꯨ ꯀꯌꯥꯝ ꯊꯥꯅꯗꯣꯔꯤꯒꯦ
ꯂꯨꯄꯥ ꯌꯥꯡꯈꯩ ꯍꯨꯝꯐꯨ ꯄꯩꯁꯥ ꯊꯥꯅꯗꯣꯏꯔ
ꯅꯨꯡꯉꯥꯏꯔꯤ ꯌꯣ ꯂꯥꯏꯕꯁꯦ ꯑꯉꯥꯡ ꯃꯆꯥꯛ ꯈꯜꯂꯒ ꯂꯣꯏꯅꯔꯒ ꯂꯩꯕꯗꯅꯦ ꯄꯩꯁꯥꯒꯤ ꯃꯍꯤꯡꯁꯨ ꯀꯥꯎ ꯈꯪꯗ꯭ꯔꯦ ꯅꯨꯡꯉꯥꯏꯔ
ꯎꯝ
ꯑꯗꯨ ꯗꯨꯌꯦꯛ ꯏꯟꯁꯇꯥꯁꯤ ꯆꯪꯉꯅ ꯀꯣꯛꯁꯤ ꯆꯥꯎꯥꯛꯂꯛꯄ ꯄꯩꯁꯥꯁꯦ ꯇꯥꯅꯤꯡꯕ ꯇꯧꯔꯤꯁꯦ ꯑꯩꯈꯣꯏꯅ ꯁꯣꯁꯦꯜ ꯃꯦꯗꯤꯌꯥꯁꯤ ꯊꯣꯛꯇꯅ ꯋꯥ ꯉꯥꯡ ꯉꯝꯅꯩꯁꯨ ꯅꯠꯇꯦ ꯃꯤꯗꯤ ꯃꯨꯛꯕꯥꯡꯕꯨ ꯇꯧꯔꯁꯨ ꯄꯩꯁꯥ ꯇꯜꯂꯦ
ꯀꯥꯏꯗꯅꯍꯦ ꯎꯝ ꯍꯟꯗꯛ ꯐꯅꯝ ꯍꯥꯥꯡꯀꯠꯈ꯭ꯔꯃꯤ ꯑꯃꯨꯛ ꯍꯥꯏꯗꯤ ꯑꯥ ꯌꯨꯇꯨꯕꯇ ꯈꯇꯪ ꯍꯥꯡꯕꯗꯤ ꯃꯤꯅ ꯀꯩꯅꯣ ꯇꯧꯕ ꯈꯪꯗꯕꯁꯨ ꯌꯥꯎꯋꯤꯗꯅ ꯃꯅꯥ ꯏꯟꯁꯇꯥꯒ ꯂꯤꯡ ꯇꯧꯅꯔ ꯇꯧꯅꯔꯒ
ꯀꯥꯟꯗꯦ ꯔꯤꯜꯁꯤꯡ ꯌꯥꯝ ꯆꯠꯅꯔꯦꯕ
ꯃꯥ ꯑꯗꯩꯗꯤ ꯍꯧꯖꯤꯛꯇꯤ ꯍꯥꯏ ꯋꯥꯅꯦ ꯑꯥ ꯚꯤꯗꯤꯑꯣꯒꯤ ꯁꯦꯝꯕ ꯈꯣꯠꯄꯒꯤ ꯂꯣꯏꯅ ꯍꯩꯅꯔꯕꯃꯤꯅꯅꯦ ꯃꯤꯉꯩꯁꯤꯡꯁꯦ ꯃꯐꯝ ꯆꯠꯂꯨꯁꯨ ꯀꯩꯗꯧꯔꯨꯁꯤꯅꯦ ꯏꯗꯤꯠ ꯐꯖꯅ ꯊꯧꯅ ꯊꯥꯒꯠꯅꯔꯛꯄꯅꯤꯅꯝ ꯚ꯭ꯌꯨꯗꯤ ꯑꯗꯨꯝ ꯌꯥꯝꯃꯦ ꯂꯥꯏꯛꯁꯨ ꯑꯗꯨꯝ ꯀꯣꯝꯃꯦꯗ ꯍꯥꯏꯌꯨꯝ
ꯍꯧꯖꯤꯛꯀꯟꯁꯨ ꯑꯁ ꯍꯧꯖꯤꯛꯇꯤ ꯑꯃꯨꯛ ꯑꯥꯏꯐꯣꯟ ꯄꯥꯏꯕꯩꯇ꯭ꯔꯦꯟ
ꯑꯦꯟꯗ꯭ꯔꯣꯏ ꯆꯠꯅꯗ꯭ꯔꯦ ꯃꯅꯤꯄꯨꯔꯗ ꯑꯦꯟꯗ꯭ꯔꯣꯏ ꯆꯠꯅꯗꯦ
ꯆꯠꯅꯗ꯭ꯔꯦ ꯆꯠꯅꯗꯦ
ꯑꯥꯏ ꯐꯣꯟꯁꯦ ꯇꯥꯡꯒꯦꯔ ꯍꯣꯡꯒꯦꯔꯀꯣ ꯃꯌꯦꯛ ꯁꯦꯡꯒꯦꯔꯥ ꯁꯦꯡꯉꯣꯏꯔꯥ ꯂꯣꯏꯅ ꯑꯥꯏꯐꯣꯟ ꯄꯥꯏ ꯍꯥꯏꯔꯒꯗꯤ ꯑꯩꯈꯣꯏꯒꯤ ꯆꯠꯅꯕꯤ ꯑꯩꯈꯣꯏꯒꯤ ꯀꯩ ꯍꯥꯏꯅꯤ ꯁꯤꯒꯨꯝꯕ ꯂꯣꯏ ꯂꯥꯛꯑꯦꯕ ꯅꯨꯄꯤꯉꯩ ꯑꯣꯏꯔꯣ ꯅꯨꯄꯥꯉꯩ ꯑꯣꯏꯔꯣ
ꯎꯝ
ꯂꯩꯅꯩꯁꯦ ꯍꯧꯖꯤꯛ ꯃꯤꯉꯩꯁꯦ ꯑꯅꯝꯕꯅ ꯍꯥꯏꯕ ꯋꯥꯅꯤ ꯁꯅꯥ ꯂꯨꯄꯥ ꯇꯥꯡꯕꯅꯤꯅꯅꯦ ꯍꯧꯖꯤꯛ ꯁꯥꯟꯅꯕ ꯇꯥꯡꯅꯔꯃꯤꯅꯤꯅ ꯑ ꯁꯤꯗꯗꯤ ꯀꯩ ꯍꯥꯏꯅ ꯂꯧꯔꯒꯁꯨ ꯈꯔ ꯁꯤꯅ ꯑꯃꯨꯛ ꯋꯥꯟ ꯊꯣꯛꯑꯦꯗꯅ ꯄꯩꯁꯥꯁꯦ ꯌꯥꯝꯕꯅꯤꯅ ꯑꯗꯨꯒ ꯑꯇꯣꯞꯄ ꯇꯧꯅꯔꯤꯁꯦ ꯍꯥꯏꯗꯤ ꯐꯣꯟꯁꯦ ꯃꯌꯦꯛ ꯈꯔ ꯁꯦꯡꯉ ꯄꯥꯏꯅꯔꯒ ꯗꯥꯟꯁ ꯂꯩꯕ ꯃꯤꯅ ꯗꯥꯟꯁꯁꯨ ꯑꯗꯨꯝ ꯇꯧꯔ ꯄꯩꯁꯥ ꯇꯥꯟꯕꯤ ꯑꯗꯩꯗꯤ ꯃꯥꯒꯤ ꯕ꯭ꯂꯣꯛ ꯀꯩꯀꯥ ꯇꯧꯔꯒ ꯃꯤ ꯈꯔ ꯍꯦꯛ ꯂꯩꯈꯔꯒꯅ ꯀꯩꯅꯣꯗ ꯏꯟꯁꯇꯥꯗ ꯂꯤꯡ ꯇꯧꯅꯔꯒ ꯑꯁꯤꯅꯤ ꯁꯤꯅꯤ ꯊꯥꯒꯠꯂꯗꯤ ꯃꯇꯦꯛ ꯃꯇꯦꯛꯇ ꯃꯤ ꯂꯣꯏ ꯂꯧꯊꯣꯛꯅꯅꯕ ꯚꯥꯏꯔꯦꯜ ꯆꯠꯅꯩꯗꯅ ꯑꯅꯝꯕꯅ ꯑꯗꯨꯒꯨꯝꯕ ꯂꯣꯏ ꯁꯦꯝꯅꯔꯦꯕ ꯍꯧꯖꯤꯛ ꯄꯩꯁꯥꯗꯨ ꯂꯣꯏ ꯆꯪꯅꯔꯦ
ꯑꯗꯨꯒ ꯚꯥꯏꯔꯥꯜ ꯑꯦꯀꯥꯏ ꯈꯪꯗꯕꯅꯤꯅ
ꯑꯣ ꯃꯥꯏ ꯈꯔ ꯊꯥꯇꯥꯥꯔꯦ ꯀꯩꯅꯣ ꯎꯝ ꯐꯦꯁꯕꯨꯛꯀꯤ ꯄꯩꯁꯥ ꯇꯥꯍꯟꯕꯗꯨꯗꯤ ꯑꯩꯈꯣꯏꯒꯤ ꯅꯨꯡꯇꯤꯒꯤ ꯅꯨꯃꯤꯠ ꯈꯨꯗꯤꯡꯒꯤ ꯄꯣꯠꯊꯣꯛ ꯅꯣꯡꯃꯗ ꯃꯔꯤꯗ ꯃꯉꯥꯔ ꯑꯃꯝ ꯊꯥꯒꯠꯅꯕꯅꯦ ꯅꯣꯡꯃꯒꯤ ꯅꯨꯡꯇꯤꯒꯤ
ꯑꯗꯨꯁꯨ ꯑꯗꯨ
ꯐꯗꯕꯣ ꯅꯨꯃꯤꯗꯥꯡ ꯋꯥꯏꯔꯝꯒꯤ ꯒꯤꯅꯦ ꯒꯨꯗ ꯏꯕꯤꯅꯤꯡ ꯍꯥꯏꯁꯨ ꯑꯗꯨꯝ ꯊꯥꯛꯀꯦꯗꯧꯕ ꯒꯨꯗ ꯃꯣꯔꯅꯤꯡ ꯍꯥꯏ ꯑꯗꯨꯝ ꯊꯥꯔꯛꯀꯦ ꯇꯧꯕ
ꯎꯝ
ꯚꯗꯤꯑꯣ ꯑꯃ ꯊꯥꯒꯠꯅꯤꯡꯉꯦꯅ ꯊꯥꯒꯗꯣ ꯅꯣꯡꯃꯒꯤ ꯐꯣꯇꯣ ꯃꯔꯤ ꯑꯃ ꯃꯉꯥꯏꯔ ꯁꯤ ꯁꯨꯡꯒꯣꯏ ꯁꯣꯏꯕ ꯌꯥꯗꯦ ꯅꯧꯔꯛꯏꯀꯥꯟꯒꯤ ꯑꯗꯨꯝ ꯊꯥꯈ꯭ꯔꯦ ꯑꯗꯨꯝ ꯊꯥꯈꯠ꯭ꯔꯦꯕ
ꯎꯝ ꯑꯗꯨꯗ ꯑꯗꯨꯗ ꯁꯤꯁꯤꯡꯖꯕ ꯗ꯭ꯔꯦꯁꯅꯦ ꯄꯤꯖꯒꯦ
ꯐꯣꯇꯣ ꯊꯥꯔꯒꯦꯁꯨ ꯌꯥꯔꯦ ꯚꯤꯌꯨ ꯊꯥꯔꯒꯦꯁꯨ ꯌꯥꯔꯦ ꯂꯣꯏꯅ
ꯌꯨꯁꯥꯒꯕꯂ ꯄꯥꯏ
ꯃꯤꯕꯨ ꯊꯥꯒꯠꯂꯅꯤ ꯑꯗꯩꯗꯤ ꯑ ꯍꯥꯏꯗꯤ ꯑꯗꯨꯒꯨꯝꯕꯅ ꯀꯩꯁꯨ ꯃꯤꯅ ꯌꯦꯡꯗꯧ ꯅꯠꯇꯦꯕ ꯈꯔ ꯔꯤꯜꯁ ꯅꯨꯡꯗ ꯑꯗꯩ ꯍꯧꯖꯤꯛꯇꯤ ꯑꯉꯥꯡꯉꯩꯁꯤꯁꯨ ꯐꯣꯟ ꯍꯦꯛ ꯄꯥꯏꯔꯛꯄꯑꯣꯅꯦ ꯐꯦꯁꯕꯨꯛꯀꯁꯨ ꯀꯌꯥꯝ ꯌꯥꯝꯅꯥꯏꯅꯅꯤꯡꯗꯕ ꯍꯧꯖꯤꯛ ꯑꯉꯥꯡꯁꯤꯡꯁꯦ ꯏꯟꯁꯇꯥꯗꯅꯦ ꯃꯣꯏꯁꯨꯦ ꯄꯥꯏꯖꯅꯤꯡꯉꯤꯁꯦ ꯑꯉꯥꯡꯈꯩꯁꯦ ꯅꯨꯄꯤꯉꯩꯁꯤꯡꯁꯦ ꯍꯥꯏꯗꯤ ꯕꯤꯤꯗꯤꯑꯣ ꯔꯤꯜꯁꯅꯝꯕꯒꯤ ꯀꯩꯗꯧꯕꯒꯤ ꯑꯗꯗꯒꯤ ꯔꯤꯜ ꯁꯤꯌꯔ ꯇꯧꯅꯕꯒꯤ ꯔꯤꯜ ꯌꯦꯡꯕꯒꯤ ꯏꯟꯁꯇꯥ ꯉꯥꯛꯝꯇꯅꯦꯕꯦꯝ
ꯏꯟꯇꯥ ꯉꯥꯛꯇꯅꯤ ꯀꯩꯅꯣ
ꯏꯟꯁꯇꯥꯗ ꯊꯥꯒꯠꯇꯕ ꯑꯝꯇ ꯂꯩꯇꯦ
ꯏꯟꯁꯇꯥꯒ ꯈꯔ ꯇꯧꯔ ꯄꯅ ꯑꯃꯨꯛ ꯏꯟꯁꯇꯥ ꯃꯥꯥꯏꯔꯣꯜꯂꯦ ꯏꯟꯁꯇꯥ ꯂꯃꯤ ꯏꯟꯁꯥ ꯃꯤꯅꯤꯁꯤꯔ ꯏꯟꯁꯥꯥꯟ
ꯎꯝꯍꯦ
ꯇꯜꯂꯦ ꯑꯦ ꯑꯗꯨꯗꯗꯤ ꯍꯧꯖꯤꯛ ꯑꯦ ꯅꯣꯏ ꯍꯧꯖꯤꯛ ꯀꯟꯅ ꯑꯃꯨꯛ ꯍꯧꯖꯤꯛ ꯑꯃꯨꯛ ꯀꯟꯅ ꯃꯐꯝ ꯑꯃ ꯚꯥꯏꯔꯦꯜ ꯑꯣꯏꯕꯗꯣ ꯈꯪꯕ꯭ꯔꯥ ꯏꯟꯁꯇꯥꯗ ꯑꯃ ꯅꯣꯏꯒꯤ ꯀꯩꯅꯣꯒꯤ ꯑ ꯃꯣꯏꯔꯥꯡ ꯈꯨꯅꯧ ꯋꯥꯏꯌꯦꯦ
ꯎꯝ ꯎꯝ
ꯑꯗꯨꯒꯤꯗ ꯑꯃ ꯑꯔꯤꯕ ꯌꯨꯝ ꯌꯨꯝ ꯃꯆꯥ ꯃꯆꯥ ꯃꯌꯥꯝ ꯂꯩꯕꯗꯣ
ꯁꯉꯥꯏꯣꯛꯇ
ꯍꯣꯏ-ꯍꯣꯏ -ꯍꯣꯏ ꯑꯗꯨꯒꯤꯗꯣ ꯍꯧꯖꯤꯛꯃꯨꯛꯅꯤ ꯑꯗꯨ ꯃꯅꯨꯡꯒꯤꯔ ꯑꯗꯨꯗꯨꯔꯣ ꯑꯗꯨꯒꯤꯗꯨꯃ ꯍꯧꯖꯤꯛ ꯀꯟꯅ ꯚꯥꯏꯔꯦꯜ ꯑꯣꯏꯔꯛꯏꯕ
ꯑꯣꯏ ꯑꯣꯏ
ꯃꯅꯨꯡꯒꯤ ꯑꯗꯨꯃꯨꯛ ꯌꯦꯡꯉꯣ ꯑꯗꯣ ꯆꯨꯝꯅꯒꯤ ꯑꯦꯟꯗ꯭ꯔꯣꯏꯗ ꯐꯣꯟꯗꯨꯅꯗꯤ ꯀꯥꯞꯄꯨꯔꯗꯤ ꯑꯗꯨ ꯐꯖꯅꯗꯤ ꯇꯥꯔꯣꯏꯅꯦ
ꯎꯝ
ꯍꯧꯖꯤꯛꯇꯤ ꯐꯣꯟꯅꯅꯨꯡ ꯑꯗꯩ ꯃꯔꯛꯅ ꯉꯍꯥꯋꯥꯏꯗꯤ ꯍꯦꯛꯀ ꯗꯦꯁꯂꯔ ꯑꯗꯨ ꯑꯗꯥꯥꯅ ꯆꯠꯅꯕꯅꯤ ꯗꯦꯁꯂꯔ ꯄꯥꯏꯉꯏ ꯃꯔꯛ ꯑꯃꯨꯛ ꯍꯦꯀꯇ ꯂꯣꯏꯅꯗ꯭ꯔꯣ
ꯂꯣꯏꯕꯤꯅꯤ ꯏꯅꯦꯝꯃꯥ ꯐꯨꯠ ꯏꯁꯨ ꯁꯨꯗꯥꯈꯩ ꯀꯥꯞꯄ ꯁꯦꯟꯅꯔꯤ ꯈꯔ ꯐꯖꯔꯦ
ꯑ ꯍꯧꯖꯤꯛ ꯗꯦꯁꯇꯔ ꯃꯊꯧ ꯇꯥꯗ꯭ꯔꯦ ꯍꯧꯖꯤꯛꯇꯤ ꯑꯥꯏꯐꯣꯟ ꯄꯥꯏꯔꯗꯤ ꯗꯦꯁꯇꯔ ꯗꯔꯀꯥꯔ ꯇꯥꯔꯗꯦ ꯂꯩꯅꯩꯁꯦ
ꯑꯗꯨꯅꯦ
ꯎꯝ ꯑꯗꯩꯗꯤ ꯑꯣꯕꯦꯝꯃꯥ ꯍꯧꯖꯤꯛꯇꯤꯅꯦ ꯀꯦꯃꯦꯔꯥꯃꯦꯟꯒꯩꯁꯨ ꯄꯩꯁꯥ ꯀꯣꯠꯇꯅ ꯂꯧꯅꯔꯦ ꯀꯥꯏꯗꯅꯣ ꯃꯣꯏꯁꯨ ꯍꯧꯖꯤꯛꯇꯤ ꯏꯇꯤꯠ ꯐꯖꯅ ꯍꯩꯅꯔꯗꯤ ꯎꯝ ꯂꯨꯍꯣꯡ ꯂꯧꯅꯩꯕ ꯃꯌꯥꯝꯁꯦ ꯌꯦꯡꯉꯣ
ꯂꯨꯍꯣꯡꯕꯗ ꯍꯥꯟꯔꯒ ꯏꯕꯦꯝꯃꯥ ꯐꯤꯖꯡ ꯀꯩꯀꯥꯁꯤꯗꯥ ꯄꯩꯁꯥꯥꯁꯦ
ꯐꯤꯖꯪꯁꯦ ꯑꯃꯨꯛ ꯊꯤꯡꯉꯨꯔꯗꯥꯏ ꯑꯃꯨꯛ ꯌꯥꯔꯛꯑꯦꯅ
ꯑꯁ ꯊꯤꯡꯕ ꯀꯩꯁꯨ ꯉꯝ ꯃꯣꯏꯗ ꯑꯗꯣ ꯑꯩꯅ ꯊꯤꯡꯕꯗ ꯀꯩꯁꯨ ꯇꯧ ꯍꯥꯏꯗꯤ ꯂꯩꯕꯃꯤꯅ ꯄꯡꯇꯧ ꯇꯧꯔꯦ ꯂꯩꯇꯕ ꯃꯤꯅ ꯇꯣꯛꯑꯦ ꯁꯤꯗ ꯑꯔꯩꯕꯥꯈꯔꯥ ꯇꯧꯒꯅꯨ ꯍꯥꯏꯕꯗꯤ ꯀꯩꯁꯨ ꯉꯝꯃꯣꯏ
ꯃꯥꯅꯦ ꯑꯣꯏꯃꯥ ꯐꯤꯖꯡ ꯑꯝꯗꯕꯨ ꯂꯨꯄꯥ ꯂꯤꯁꯤꯡ ꯀꯩꯅꯣꯅꯤꯅꯦ ꯍꯨꯝꯐꯨ ꯃꯉꯥꯒꯥꯏꯌꯦ
ꯍꯣꯏ ꯍ
ꯑꯗꯣ ꯍꯧꯖꯤꯛꯇꯤ ꯌꯦꯡꯉꯣ ꯃꯤꯗꯨ ꯂꯨꯍꯣꯡꯅꯤꯡꯕꯗꯣ ꯐꯖꯅꯤꯡꯉꯛꯑꯕꯅꯤꯅ